ꯍ ꯀꯩꯗꯧꯒ
ꯇꯃꯒ ꯂꯩꯌꯦ
ꯑꯩꯁ ꯍꯧꯖꯤꯛ ꯇꯨꯝꯕ ꯃꯇꯝ ꯑꯣꯏꯕ꯭ꯔꯣꯅꯦ
ꯑꯁ ꯇꯧꯐꯝ ꯈꯪꯗꯦꯅꯦ
ꯑꯗꯨ ꯁꯔꯨꯛꯄꯨꯗꯤ ꯀꯣꯏꯕ ꯆꯠꯂꯨ
ꯑꯁ ꯀꯣꯏꯕ ꯆꯠꯄꯗꯣ ꯌꯥꯗꯕꯅꯤꯅꯦ
ꯑꯩꯈꯣꯏꯗꯤ ꯕꯣꯜ ꯁꯥꯟꯅꯕ ꯆꯠꯂꯦ ꯕꯣꯂꯤꯕꯨꯣ
ꯑꯣ ꯀꯅꯥ ꯀꯅꯥ ꯁꯅꯥꯕ꯭ꯔꯣ
ꯑꯁ ꯁꯨꯝ ꯈꯨꯟ ꯃꯅꯥꯛꯇ ꯂꯩꯕ ꯃꯣꯏ ꯁꯤ ꯑꯥꯔ ꯄꯤ ꯑꯦꯐꯁꯤꯡꯒ ꯑꯗꯨꯝ ꯁꯥꯟꯅꯕꯅꯤꯗ ꯕꯤꯠꯇ
ꯔꯝꯅꯤꯅꯦ ꯅꯣꯏꯗꯤ
ꯅꯨꯡꯉꯥꯏ ꯍꯥꯏ ꯇꯔꯦ ꯑꯁ ꯑꯗꯨ ꯂꯧ ꯁꯨꯕ ꯍꯧꯔꯗꯕꯅꯦ ꯀꯣꯏꯅ
ꯂꯧꯒꯤ ꯃꯇꯝꯗꯅꯤꯅꯦ ꯅꯨꯡꯉꯥꯏꯕ
ꯈꯪꯗꯦ ꯅꯣꯡꯁꯦ ꯐꯖꯅ ꯆꯨꯗꯕ ꯑꯗꯨꯒꯤ ꯉꯥꯏꯔꯤꯕꯅꯤ ꯅꯣꯡ ꯆꯨꯕ ꯑꯁ ꯅꯪ ꯕꯣ ꯍꯕ꯭ꯔꯥ
ꯑꯣ ꯑꯁ ꯌꯦꯡꯅꯦꯗ ꯌꯥꯝ ꯊꯦꯛꯉꯦ
ꯑꯁ
ꯗꯣ ꯆꯥꯟꯅꯗꯦꯅꯦ
ꯑꯁ ꯑꯗꯨ ꯅꯪ ꯀꯩꯅꯣꯝꯃ ꯍꯪꯒꯦꯅꯦ ꯔꯣꯅꯥꯜꯗꯣ ꯐ꯭ꯔꯦꯟꯁ ꯑꯣꯏꯕ꯭ꯔꯥ ꯃꯦꯁꯤꯒꯤ ꯑꯣꯏꯕ꯭ꯔꯥ ꯁꯦꯡꯅ ꯍꯥꯏꯌꯣ
ꯑꯁ ꯑꯩꯁꯦ ꯑꯅꯤꯃꯛꯀꯤ ꯑꯣꯏꯗꯦ
ꯅꯃ
ꯅ ꯃꯥꯁꯨ ꯑꯣꯏꯗꯦ
ꯀꯔꯝꯕꯝꯕ ꯑꯗꯨꯗꯦ
ꯑꯁ ꯑꯁ ꯑꯩꯗꯤ ꯌꯥꯝ ꯄꯥꯝꯖꯕ ꯑꯃ ꯂꯩꯌꯦ
ꯁꯅꯔꯣ
ꯔꯥꯠ ꯀꯣꯍꯂꯤ
ꯑꯗꯨ ꯑꯗꯨ ꯍꯧꯗꯤ ꯀ꯭ꯀꯦꯠꯅꯦ ꯀꯩꯅꯩꯅꯣ
ꯌꯥꯏꯅꯦ ꯑꯗꯨ ꯉꯁꯤꯁꯨ ꯌꯦꯡꯉꯣꯏ ꯑꯃꯨꯛꯀꯥ
ꯁꯤꯁꯨ ꯌꯦꯡꯉꯣꯏ ꯇꯨꯡꯒꯦ
ꯑ
ꯆꯅꯗꯅꯦ
ꯏ ꯇꯥꯔ ꯊꯣꯛꯒ ꯐ
ꯍ
ꯎꯝ ꯑꯣ ꯁꯗꯛꯗꯤ ꯀꯦ ꯀꯩ ꯍꯧꯅꯔꯒꯦ
ꯍꯟꯗꯛꯇꯤ ꯆꯥꯛ ꯆꯥꯕꯒ ꯇꯨꯝꯕꯒ
ꯑꯕꯁ ꯌꯥꯏ ꯍꯦ ꯑꯗꯨꯗꯤ
ꯑꯗꯨ꯭ꯔꯦ ꯂꯁꯦ
ꯎꯝ ꯌꯥꯝ ꯅꯣꯏꯔꯝꯗꯧ ꯃꯥꯜꯂꯦꯕꯨ
ꯌꯥꯗ꯭ꯔꯦ ꯕꯣ ꯐꯥꯎ ꯌꯦꯡꯗ꯭ꯔꯦ ꯅꯣꯏꯗꯨꯐꯥꯎꯒꯤ
ꯑ ꯑꯗꯨ ꯑꯗꯨ ꯀꯣ
ꯍ
ꯍꯟꯗꯛꯁꯤ ꯃꯦꯁꯤꯅ ꯑꯃꯨꯛ ꯋꯥꯔꯜ ꯀꯞꯁꯤꯦ ꯂꯧꯒꯅꯤ ꯍꯥꯏꯕꯅ ꯇꯥꯏꯅꯦ
ꯈꯪꯗꯦ ꯑꯩꯗꯤ ꯃꯄꯥꯟ ꯊꯣꯛꯇꯕꯅꯤꯅ ꯄꯥꯎꯒꯁꯦ ꯑꯝꯇ ꯈꯪꯗ꯭ꯔꯦꯅꯦ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
ꯑꯣ ꯌꯥꯝ ꯅꯨꯡꯁꯤꯕꯅꯤꯅꯦ ꯑꯗꯨꯗꯣ
ꯅꯥꯎꯁꯨ ꯅꯥꯎꯗꯁꯨ ꯀꯄꯒ ꯐꯣꯟ ꯇꯧꯔꯛꯦ
ꯑꯦꯗ ꯎꯟꯕ꯭ꯔ
ꯃꯦꯁꯤ ꯋꯥꯔꯜ ꯀꯞ ꯂꯧꯍꯟꯒꯅꯨ ꯍꯥꯏꯅ
ꯅꯨꯡꯉꯥꯏꯇꯦꯅꯦ
ꯅꯨꯡꯥꯏꯇ ꯀꯣ
ꯍ
ꯑꯗꯨ ꯅꯪ ꯀꯅꯥ ꯀꯅꯥ ꯂꯩꯒꯦ
ꯐꯇꯅꯦ
ꯑꯦꯁ ꯆꯤꯡꯤꯡꯅꯅꯤꯉꯥꯏ ꯑꯣꯏꯍꯤꯀ
ꯑ ꯈꯇꯅꯦ ꯑꯩꯒꯤ ꯄꯨꯟꯁꯤꯗꯤ ꯂꯣꯟꯂꯤ ꯑꯣꯏꯕꯅꯦ
ꯎꯝ ꯃꯥꯏ ꯂꯥꯛꯄ꯭ꯔꯥ
ꯍꯣꯏ ꯂꯥꯛꯑꯦ
ꯑꯩꯈꯣꯏꯗꯤ ꯃꯌ ꯑꯃꯨ ꯃꯨꯠꯈ꯭ꯔꯦꯦ
ꯑ ꯃꯥꯥꯏꯗꯤ ꯀꯣ
ꯍꯣꯏꯅꯦ ꯃꯩ ꯃꯩꯁꯨ ꯔꯤꯒꯨꯂꯔ ꯌꯥꯝ ꯑꯣꯏꯗꯅꯦ
ꯑꯣ
ꯎ ꯃꯩ ꯊꯥꯔ ꯑꯣ ꯑꯄꯥꯔꯠꯃꯦꯟꯗ ꯀꯣꯜ ꯇꯧꯔꯒ
ꯑꯁ ꯗꯤꯄꯥꯔꯠꯃꯦꯟꯗꯣ ꯊꯕꯛ ꯆꯤꯜꯂꯦ ꯍꯥꯏꯕꯅꯤꯅꯦ ꯍꯧꯖꯤꯛ
ꯍꯧꯖꯤꯦ
ꯑꯣꯏ
ꯎꯝ
ꯑꯩꯗ ꯂ ꯑꯃꯨꯛꯒꯥꯏ ꯆꯦ
ꯑꯁꯥꯏ ꯑꯁ ꯑꯥꯏ ꯀꯣ ꯇꯧꯕꯗꯤ ꯊꯕꯛ ꯁꯤꯟꯗꯦ ꯍꯥꯏ ꯍꯥꯏꯗ
ꯑꯣꯏꯣꯏ ꯆꯥꯛ ꯆꯥꯠꯇꯣꯛꯑꯒ ꯂꯩꯕ ꯃꯇꯝꯗ ꯑꯣꯏꯔꯝꯅꯤ
ꯈꯪꯗ꯭ꯔꯦꯍꯦ ꯍꯟꯗꯛꯁꯦ ꯕꯣꯜꯁꯨ ꯌꯦꯡꯅꯤꯡꯕꯒꯨꯝ ꯇꯨꯝꯕꯁꯨ ꯐꯪꯗꯕ ꯑꯃꯨꯛ ꯗ꯭ꯌꯨꯇꯤ ꯆꯠꯀꯅꯤ ꯑꯃꯨꯛ ꯂꯧ ꯁꯨꯕꯅꯤ ꯑꯩꯁ ꯁꯤꯔꯅꯤꯕꯣ ꯑꯩꯈꯣꯏꯗꯤ
ꯁꯤꯒꯅꯣ ꯁꯤꯒꯅꯣ
ꯅꯣꯏꯗꯤ ꯅꯨꯡꯉꯥꯏꯔꯦꯅꯦ ꯍꯥ
ꯅꯨꯡꯉꯥꯏꯗꯦ ꯑꯩꯈꯣꯏ ꯄꯨꯟꯁꯤꯁꯦ ꯌꯥꯝ ꯂꯣꯟꯂꯤ ꯑꯣꯏꯌꯦ
ꯑꯗꯨ ꯁꯔꯨꯛꯄꯨꯗꯤ ꯕꯣ ꯁ ꯑꯃ ꯆꯠꯂꯣ
ꯕꯣꯁꯟꯅꯅꯕ ꯃꯐꯝ ꯂꯩꯇ꯭ꯔꯦꯅꯦ
ꯑꯦꯁ ꯀꯃꯥꯏꯅ
ꯇꯩꯇꯅꯦꯦ ꯐꯋꯥꯗ
ꯀꯩꯅꯣ ꯅꯪ ꯈꯣꯟ ꯌꯥꯝ ꯃꯈꯣꯟ ꯌꯥꯝ ꯍꯧꯗꯦꯗ
ꯌꯥꯝ ꯍꯥꯎꯕꯅꯦ
ꯏꯁꯁ ꯅꯪ ꯅꯪ ꯂꯩꯁꯥꯄꯤ ꯃꯥꯜꯂꯦꯗ ꯈꯔ ꯀꯟꯅ ꯉꯥꯡꯎꯅꯦ
ꯑꯁ ꯂꯩꯁꯥꯕꯤ ꯅꯠꯇꯦꯍꯦ
ꯄꯥꯈꯪꯂꯣ
ꯄꯥꯈꯪ ꯄꯥꯈꯪ ꯄꯤꯌꯣꯔ ꯄꯥꯈꯪ
ꯑꯣ ꯑꯩꯈꯣꯏꯗ ꯃꯩ ꯂꯥꯛꯈ꯭ꯔꯦ ꯅꯪꯅ ꯀꯣꯜ ꯇꯧꯕꯤꯕ ꯑꯣꯏꯔꯝꯅꯤꯀꯣ
ꯑꯣ ꯍꯧꯖꯤꯛ ꯑꯩꯗꯤ ꯍꯥꯏꯗꯤ ꯍꯥꯏꯕꯤꯈ꯭ꯔꯕꯅꯦ
ꯌꯥꯝ ꯌꯥꯝ ꯃꯥꯂꯦꯕꯨꯣ
ꯑꯁ ꯍꯧꯖꯤꯛ ꯍꯥꯏ ꯈꯤꯕꯅꯦ ꯑꯩꯅ ꯍꯥꯏꯗꯣ ꯍꯧꯖꯤꯛꯇ ꯊꯣꯛ
ꯑꯩꯁ ꯅꯣꯡꯃ ꯆꯔꯥ ꯑꯃꯅꯤ ꯑꯅꯤ ꯆꯥꯃꯤꯟꯅꯁꯤꯗꯅ ꯑꯩꯈꯣꯏ ꯑꯃꯨꯕ ꯄꯥꯔꯇꯤꯁꯤꯡ
ꯑꯃ ꯑꯅꯤꯈꯛꯇꯗꯤ ꯆꯥꯅꯤꯡꯗꯦ ꯑꯍꯨꯝ ꯃꯔꯤ ꯆꯥꯁꯦ
ꯌꯥꯏꯅꯦ ꯑꯗꯨꯗꯤ
ꯍꯣꯏ
ꯑꯗꯨ ꯑꯣꯏꯔꯗꯤ ꯅꯣꯡꯃ ꯄ꯭ꯔꯣꯒꯥꯝ ꯁꯤꯜꯂꯁꯦ ꯅꯪꯅ ꯄꯩꯁꯥ ꯈꯔ ꯌꯥꯝ ꯄꯨꯊꯣꯛꯑꯣ ꯑꯗꯨꯗꯤ ꯆꯥꯅꯤꯉ
ꯍꯣꯏ ꯑꯗꯣ ꯆꯥꯕꯗꯤ ꯑꯗꯨꯗꯤ ꯅꯪ ꯑꯗꯨꯗꯤ ꯅꯪ ꯌꯥꯝ ꯆꯥꯈ꯭ꯔꯣ ꯑꯩꯗꯤ ꯄꯩꯁꯥ ꯍꯣꯏ ꯄꯩꯁꯥ ꯈꯔ ꯄꯨꯊꯣꯛ ꯄꯨꯅꯤꯅ ꯆꯥꯗ꯭ꯔꯁꯨ ꯌꯥꯔꯦꯕ
ꯍꯌꯦꯡꯋꯥꯏ ꯑꯩꯈꯣꯏ ꯆꯥꯔꯀꯥꯟꯗꯪ ꯅꯪ ꯇꯤꯟ ꯌꯣꯠꯇꯅ ꯂꯩꯒꯅꯤꯀꯣ
ꯎꯝ ꯑꯁ ꯉꯁꯤꯗꯣ ꯍꯥ ꯉꯁꯤꯁꯨ ꯉꯁꯤꯗꯣ
ꯍꯣꯏ
ꯊꯕꯛ ꯆꯠꯄ ꯑꯁꯨ ꯑꯎꯗ ꯂꯣꯏꯔꯦꯍꯦ
ꯀꯔꯤ ꯊꯕꯛ ꯁꯨꯒꯦ
ꯑꯁꯁꯦ ꯑꯩꯈꯣꯏꯗꯤ ꯖꯨꯒꯥꯂꯤꯒꯤ ꯃꯤꯁꯇ꯭ꯔꯤ ꯑꯣꯜꯂꯦ
ꯑꯣ ꯖꯨꯒꯥꯂꯤꯒꯤ ꯃꯤꯁꯇꯔꯤ
ꯑꯣ ꯃꯤꯁꯇ꯭ꯔꯤ ꯕꯔꯣ ꯃꯤꯁꯇ꯭ꯔꯤ ꯅꯠꯇꯕ ꯖꯨꯒꯥꯂꯤꯒꯤ ꯃꯤꯁꯇ꯭ꯔꯤ ꯀꯣ
ꯑꯣ ꯌꯥꯝ ꯁꯤꯕ ꯋꯥꯔꯤ ꯑ
ꯁ꯭ꯀꯨꯜ ꯁꯀꯨꯜ ꯇ ꯀꯣ
ꯍꯣꯏ
ꯑꯁ ꯌꯥꯗ꯭ꯔꯦꯅꯦ ꯍꯟꯗꯛꯁꯦ ꯍꯨꯃꯥꯡ ꯊꯣꯛꯇ꯭ꯔꯗꯤ
ꯑꯩꯗꯤ ꯍꯨꯃꯥꯡꯒ ꯂꯣꯏ ꯀꯥꯎꯈ꯭ꯔꯦ
ꯎꯝ ꯑꯗꯨ ꯑ
ꯆꯥꯛ ꯆꯥꯔꯕꯣ
ꯆꯥꯗ꯭꯭ꯔꯤ ꯏꯔꯨ ꯏꯔꯨ ꯐꯥꯎ ꯏꯔꯨꯗ꯭ꯔꯤꯗ
ꯑꯣ ꯑꯩꯗꯤ ꯕ꯭ꯔꯥꯁꯐꯥꯎ ꯇꯧꯗ꯭ꯔꯤ
ꯏꯁ ꯑꯌꯨꯀꯤ
ꯍꯣꯏ
ꯍꯩꯃ ꯍꯩꯃ ꯌꯥꯔꯦꯀꯣ ꯗ ꯅꯨꯄꯥ ꯍꯥꯏꯁꯤꯗꯤ ꯑꯗꯨꯅꯤꯅꯦ
ꯍꯣꯏ ꯗꯟꯅꯦ
ꯌꯥꯝꯅ ꯌꯥꯝꯅ ꯅꯥꯟꯅ ꯂꯩꯔꯒ ꯀꯩꯀꯥꯟ ꯀꯥꯟꯅꯕ ꯅꯨꯄꯤꯁꯨ ꯎꯅꯕꯁꯨ ꯂꯩꯇꯦ ꯆꯠꯇ꯭ꯔꯣ
ꯑꯗꯨ ꯑꯗꯨꯅꯦ
ꯅꯣꯏ ꯅꯣꯏ ꯍꯤꯔꯣꯏꯟꯗꯨꯗꯤ ꯑꯥ ꯂꯩ ꯃꯥꯜꯂꯦꯅꯦ
ꯑꯁ ꯃꯇꯝ ꯈꯔ ꯋꯥꯏ ꯁꯪꯅꯕ ꯊꯥꯗꯣꯛꯄ
ꯑꯠꯆꯥ ꯆꯥ ꯌꯥꯏ ꯍꯦ
ꯀꯣꯛ ꯉꯥꯎꯋꯤꯅꯦ ꯅꯨꯄꯤ ꯌꯥꯝꯃꯟꯗꯅ
ꯑꯩꯈꯣꯏꯒꯤꯁꯨ ꯑꯃ ꯑꯅꯤ ꯈꯔ ꯈꯥꯏꯔꯛꯑꯗꯅ ꯅꯣꯏ ꯑꯅꯤ ꯑꯍꯨꯝ ꯀꯣꯏꯗ ꯁꯣꯝꯗ ꯁꯨꯅꯗ꯭ꯔꯦꯕ
ꯑ ꯍꯣꯏ ꯀꯔꯝꯕ ꯀꯔꯝꯕꯒꯤ ꯊꯥꯔꯛꯎꯔꯣ
ꯈꯪꯗꯦ ꯅꯣꯏ ꯏꯁꯥꯏꯠꯒꯤ ꯃꯃꯥꯟꯅꯕꯤꯁꯨ ꯌꯥꯏ ꯑꯃ ꯍꯦꯛꯇ ꯌꯥꯏꯗ ꯅꯪꯅ ꯑꯩꯒ ꯆꯠꯅꯒꯗꯕꯗꯣ ꯈꯔ ꯌꯦꯡꯉꯀꯣ
ꯑꯣ ꯑꯗꯨꯗꯤ ꯈꯔ ꯉꯥꯎꯕ ꯊꯥꯔꯒꯦꯀꯣ
ꯍꯣꯏ ꯑꯩꯈꯣꯏꯗꯤ ꯏꯃꯨꯕꯅꯤꯅꯀꯣ ꯉꯧꯕꯗꯤ ꯈꯔ ꯄꯥꯝꯃꯦ
ꯍꯣꯏ ꯉꯥꯎꯕꯨ ꯉꯥꯎꯔꯗꯤ ꯌꯥꯔꯦꯗ
ꯍꯣꯏ
ꯑꯃꯨ ꯍꯣꯏ ꯑꯃꯨꯕꯗꯤꯔ ꯁꯤ ꯑꯗꯨꯝ ꯂꯩꯈ꯭ꯔꯕꯅꯦ
ꯑ
ꯑꯁ ꯀꯥꯉ ꯌꯥꯗ ꯇ꯭ꯔꯦꯅꯦ
ꯑꯁ ꯍꯧꯖꯤꯛꯁꯦ ꯑꯁ ꯌꯥꯗ꯭ꯔꯦ ꯑꯩꯈꯣꯏꯗꯁꯨ ꯁꯨꯝ ꯂꯦꯞꯄꯗꯣ ꯀꯥꯡꯅ ꯄꯨꯒꯦ ꯇꯧꯔꯤꯅꯦ
ꯑꯣ ꯗꯤ ꯀꯥꯡ ꯆꯤꯛꯑꯁꯨ ꯀꯩꯝ ꯇꯧꯗꯕꯅꯤꯗ
ꯑꯁ ꯑꯗꯨ ꯑꯣꯏꯔꯁꯨ ꯃꯨꯕꯁꯨ ꯅꯣꯏꯔꯤꯗꯤꯩ ꯈꯔ ꯅꯨꯡꯉꯥꯏꯗꯧꯕ ꯀꯪꯕꯅꯤꯅꯀꯣ ꯏ ꯄꯤꯅꯤꯡꯉꯥꯏ ꯂꯩꯇ꯭ꯔꯦꯕ
ꯃꯥꯇꯗꯤꯦ
ꯑꯁ ꯍꯥꯀꯠꯆꯕꯗ ꯂꯣꯏꯔꯦ ꯅꯪ ꯍꯟꯗꯛꯁꯦ ꯄꯨꯡ ꯀꯌꯥꯗ ꯇꯨꯝꯒꯦꯕ
ꯄꯨꯡꯁꯦ ꯈꯪꯗꯦ ꯆꯥꯛ ꯆꯥꯕ ꯃꯇꯝꯗ ꯑꯗꯨꯝ ꯇꯨꯝꯈ꯭ꯔꯦ ꯉꯟꯅ ꯆꯥꯔꯗꯤ ꯉꯟꯅ ꯇꯨꯝ
ꯎꯝ ꯑꯗꯨ ꯑꯣꯏꯗꯤ ꯆꯥꯛ ꯆꯥꯗ꯭ꯔꯗꯤ ꯇꯨꯝꯃꯔꯣꯏꯅꯦ
ꯍꯣꯏ ꯆꯥꯛ ꯆꯥꯅꯗꯤ ꯇꯧꯅꯔꯣꯏ
ꯍꯦ ꯅꯪ ꯃꯎ ꯍꯪꯁꯤꯗꯦ
ꯑꯁ ꯌꯥꯗ ꯔꯦ ꯈꯨꯁꯤꯁꯦ ꯌꯥꯖ ꯑꯣꯂꯦ
ꯁꯤꯁꯦ ꯑꯦ ꯀꯩꯅꯣꯅꯦ ꯑꯩꯗꯣ
ꯍꯣꯏ
ꯁꯤꯒꯦꯃꯨ ꯄꯥꯎ ꯐꯨꯣꯟꯁꯤ ꯀꯣ
ꯍꯣꯏ ꯍꯣꯏ ꯍꯣꯏ ꯗꯣꯂ ꯗꯣꯂ
ꯍꯃꯦ ꯆꯃꯦ
ꯑ